ꯑꯣ
ꯑꯣ ꯏꯕꯦꯝꯃ ꯅꯪꯕꯨ ꯀꯔꯝ ꯀꯔꯝꯕꯅ ꯇꯧꯔꯤꯒꯦ
ꯑꯣ ꯏꯆꯦ ꯑꯗꯨꯝ ꯂꯩꯔꯤꯌꯦ ꯏꯆꯦꯗꯤ ꯀꯃꯥꯏ ꯀꯃꯥꯏ ꯇꯧꯔꯤ ꯑꯦ ꯅꯨꯡꯉꯥꯏꯔꯤꯕ꯭ꯔꯣ
ꯑꯁ ꯈꯪꯗꯦꯗ ꯏꯕꯦꯝꯃ ꯍꯟꯗꯛꯁꯦ ꯑꯣꯟꯊꯣꯛꯄ ꯍꯥꯏꯗꯨꯅꯤ ꯇꯧꯔꯤꯁꯦ
ꯑꯣ ꯏꯆꯦ ꯀꯩꯗꯧꯔꯒꯦ
ꯑ ꯏꯁꯥꯖꯦ ꯈꯔ ꯉꯝꯗꯗꯅ ꯊꯕꯛ ꯏꯟꯈꯥꯡꯖꯨ ꯈꯔ ꯂꯦꯞꯄꯨꯔꯦ ꯑꯗꯨꯗ ꯑꯉꯥꯡꯉꯩꯒꯤꯅꯦ ꯐꯤꯁ ꯊꯤꯕ ꯈꯣꯠꯄ ꯇꯧꯕꯒꯤ ꯄꯩꯁꯥ ꯄꯨꯂꯞ ꯇꯁꯤꯜꯂꯛꯑꯦ ꯃꯔꯨꯞꯑꯣ ꯀꯔꯤꯑꯣ ꯑꯗꯨ ꯑꯗꯨꯅꯅꯦ ꯏꯆꯦꯁꯦ ꯃꯊꯥ ꯁꯥꯔꯦ ꯅꯪꯉꯣꯟꯗꯅꯦ ꯄꯩꯁꯥ ꯅꯨꯡꯁꯥꯒ ꯈꯔ ꯀꯣꯝꯕ꯭ꯔꯥ ꯀꯔꯝ ꯀꯔꯝ ꯇꯧꯔꯤ ꯈꯠꯇ ꯂꯧꯊꯣꯛ ꯂꯧꯁꯤꯟ ꯌꯥ ꯅꯗ꯭ꯔꯥꯅ
ꯑꯣ ꯑꯣ ꯏꯆꯦ ꯌꯥꯅꯤ ꯌꯥꯅꯤꯌꯦ ꯍꯟꯗꯛ ꯀꯩꯅꯣ ꯇꯧꯈꯤꯌꯦ ꯅꯅꯥꯎ ꯅꯨꯨꯄꯥꯒꯤ ꯃꯥꯒꯤ ꯄꯩꯁꯥ ꯇꯣꯂꯣꯞꯀꯤ ꯐꯪꯉꯛꯄꯒꯤ ꯉꯔꯥꯡ ꯅꯍꯥꯟꯗꯪ ꯑꯩꯉꯣꯟꯗ ꯄꯤꯁꯜꯂꯛꯏꯌꯦ ꯏꯆꯦꯒꯤ ꯑꯆꯤꯟꯕꯗꯣ ꯀꯌꯥꯅꯣ ꯍꯥꯏꯔꯛꯑꯣ ꯂꯧꯑꯣ ꯏꯆꯦ
ꯑꯣ ꯑꯣ ꯑꯗꯨꯗꯤ ꯑꯩ ꯃꯤꯉꯣꯟꯗ ꯍꯪꯉꯔꯣꯏꯒꯦ ꯃꯤ ꯑꯇꯣꯞꯄꯗ ꯅꯪꯉꯣꯟꯗꯩ
ꯎꯝ ꯑꯣ ꯍꯪꯉꯅꯨ ꯍꯪꯉꯅꯨ ꯏꯆꯦ ꯑꯗꯨꯝ ꯂꯧꯊꯣꯛ ꯇꯥꯊꯣꯛ ꯇꯥꯁꯤꯟ ꯂꯧ ꯂꯧꯊꯣꯛ ꯂꯧꯁꯤꯟ ꯇꯧꯅꯗ꯭ꯔꯗꯤ ꯀꯩꯅꯣ ꯏꯆꯤꯟ ꯏꯅꯥꯎ ꯈꯪ ꯈꯪꯗꯦꯗ ꯏꯆꯦ ꯏꯆꯦ ꯇꯧꯕꯅꯤ ꯑꯩꯈꯣꯏꯅ ꯑꯃꯨꯛ ꯑꯉꯥꯡꯗꯣ ꯈꯔ ꯄꯤꯛꯏꯕꯅꯤꯅ ꯨꯑꯃꯨꯛ ꯄꯩꯁꯥ ꯅꯨꯡꯁꯥꯗꯣ ꯏ ꯆꯪꯗ꯭ꯔꯤ ꯏꯆꯦ ꯍꯣꯏꯗꯤ ꯑꯉꯥꯡ ꯃꯌꯥꯝꯗꯣ ꯆꯥꯎꯔꯕꯅꯤꯅꯅꯦ ꯄꯩꯁꯥ ꯆꯪꯉꯝꯅꯤ
ꯑꯁ ꯆꯪꯉ ꯆꯪꯉꯦ ꯏꯕꯦꯝ ꯃꯣꯏꯒꯤ ꯄꯩꯁꯥ ꯑꯃꯨꯛ ꯃꯨꯛ ꯊꯤꯕꯁꯤꯗꯅꯦ
ꯎꯝ
ꯁꯥꯏꯕꯣ ꯄꯩꯁꯥꯗꯨꯅ ꯑꯉꯥꯡ ꯅꯠꯇꯕꯅꯤꯅꯅꯦ ꯑꯗꯒꯤꯗꯤ ꯍꯥꯏꯗꯤ ꯇꯣꯂꯣꯞ ꯅꯨꯡ ꯆꯥꯗꯅ ꯈꯔ ꯀꯩꯅꯣ ꯇꯧꯕ ꯑꯣꯏꯗꯤ ꯑꯃꯨꯛ ꯐꯗꯨꯕ ꯅꯠꯇꯕꯤꯗ ꯗꯨꯀꯥꯟ ꯀꯩꯀꯥ ꯇꯦꯛ ꯇꯦꯛ ꯁꯨꯝ ꯇꯧꯔꯒ ꯇꯧꯕ ꯑꯣꯏꯕꯅꯤꯅꯅꯦ ꯍꯟꯗꯛꯇꯤ ꯗꯨꯀꯥꯟꯁꯨ ꯀꯌꯥ ꯊꯣꯏꯅ ꯍꯦꯟꯅ ꯐꯝꯗ꯭ꯔꯦꯗꯣ ꯅꯥꯔꯨꯕꯗꯨꯗ ꯑꯗꯨꯅꯅꯦ ꯄꯩꯁꯥꯖꯦ ꯃꯣꯏꯒꯤ ꯇꯥꯥꯁꯤꯜꯂꯛꯄꯁꯤꯗꯅꯦ ꯏꯆꯦꯖꯦ ꯉꯥꯎꯗꯅ ꯆꯦꯟꯕ ꯍꯥꯏꯗꯣ ꯆꯦꯜꯂꯦ ꯑꯗꯨ ꯑꯩꯅ ꯃꯤ ꯑꯇꯣꯞꯄꯗꯁꯨ ꯃꯌꯥꯝ ꯍꯪꯕꯗꯣ ꯇꯟꯕ ꯈꯪꯅ ꯆꯥꯟꯅꯕ ꯅꯣꯏ ꯑꯩꯈꯣꯏꯗ ꯈꯔ ꯁꯨꯃꯥꯏꯅ ꯇꯥꯊꯣꯛ ꯇꯥꯁꯤꯟ ꯇꯧꯅꯕꯁꯤꯅꯅꯦ ꯐꯩꯌꯦꯅ ꯑꯩ ꯅꯉꯣꯟꯗ
ꯑꯣ ꯍꯣ ꯍꯣꯏ ꯏꯆꯦ ꯀꯩꯁꯨ ꯀꯥꯏꯗꯦ ꯏꯆꯦꯅꯅꯦ ꯑꯗꯨꯝ ꯂꯥꯛꯄ ꯐꯔꯛ ꯇꯥ ꯇꯥꯔꯁꯨꯅꯦ ꯑꯩ ꯍꯌꯦꯡ ꯑꯗꯨꯝ ꯊꯤꯜꯂꯛꯀꯦ ꯏꯆꯦ ꯈꯪꯗꯦꯗ ꯄꯩꯁꯥꯖꯦ ꯍꯦꯛꯇ ꯌꯥꯗꯕꯅꯤ ꯏꯆꯦ
ꯎ ꯏꯆꯦꯍꯣꯢꯒꯤ ꯑꯣ ꯑꯉꯥꯡ ꯀꯩꯀꯥꯗꯨꯗꯤ ꯀꯩꯀꯩ ꯇꯧꯔꯤꯕ ꯏꯆꯦ
ꯑꯣ ꯑꯍꯟꯗꯨꯃꯅꯅꯦ ꯃꯦꯗꯤꯀꯦꯜ ꯇꯝꯃꯤꯌꯦ ꯑꯗꯣ ꯃꯥꯁꯨ ꯂꯣꯏꯁꯤꯜꯂꯛ ꯇꯣꯔꯦ ꯑꯗꯨꯗꯨꯒ ꯑ ꯇꯣꯝꯕꯗꯨꯅ ꯀꯣꯆꯤꯡ ꯌꯥꯎꯔꯤ ꯀꯟꯅ ꯃꯥꯁꯨ ꯃꯦꯗꯤꯀꯦꯜ ꯊꯥꯕꯩꯅꯦꯅ ꯃꯥ ꯌꯥꯢꯃꯗꯨꯅ ꯏꯟꯖꯤꯅꯤꯌꯔꯤꯡ ꯇꯝꯃꯤꯌꯦ ꯑꯗꯨꯅꯅꯦ ꯃꯣꯏ ꯑꯍꯨꯝꯁꯤ ꯆꯞ ꯃꯥꯟꯅꯅ ꯆꯪꯖꯤꯜꯂꯛꯄꯁꯤꯗꯅꯦ ꯏꯆꯦꯁꯤ ꯀꯣꯛꯀ ꯉꯥꯎꯋꯦ
ꯎꯝ ꯃꯥꯟꯅꯤ ꯃꯥꯟꯅꯤ ꯄꯩꯁꯥꯗꯣ ꯂꯣꯏꯅ ꯆꯪꯕ ꯃꯇꯝꯗꯣ ꯑꯣꯏꯕ ꯑꯗꯨꯒꯤꯅꯤꯗ ꯏꯆꯦ ꯀꯩꯝꯇ ꯈꯜꯂꯨꯗ ꯑꯗꯨꯝ ꯑꯉꯥꯡꯉꯩꯗꯣ ꯁꯦꯝꯕ ꯂꯣꯏꯔꯀꯥꯟꯗ ꯃꯣꯏꯅ ꯍꯌꯦꯡ ꯋꯥꯏ ꯃꯇꯤꯛ ꯆꯥꯕ ꯃꯤ ꯑꯃꯃꯝ ꯑꯣꯏꯔꯀꯥꯟꯗ ꯏꯆꯦ ꯍꯣꯏꯗꯣ ꯅꯨꯡꯉꯥꯏꯗꯣꯏꯅꯤ ꯏꯆꯦ ꯍꯣꯏꯒꯤꯗꯤ ꯁꯦꯝꯕꯕꯨ ꯂꯣꯏꯁꯤꯜꯂꯛꯑꯦ ꯂꯣꯏꯁꯤꯜꯂꯛꯇꯧꯔꯦ ꯇꯧꯔꯤꯗꯣ ꯑꯩꯈꯣꯏꯒꯤꯗꯤ ꯍꯧꯒꯠꯂꯛꯇ ꯉꯥꯢ ꯉꯥꯢꯔꯤꯕꯅꯤ ꯑꯁ ꯈꯪ ꯈꯪꯗꯦꯗ ꯇꯧꯔꯤꯁꯦ
ꯇꯨꯡꯁꯤꯜꯍꯧꯑꯣ ꯏꯕꯦꯝꯃꯅꯣꯏꯁꯨ ꯍꯌꯦꯡꯋꯥꯏ ꯈꯔ ꯀꯩꯅꯣ ꯇꯧꯅꯕ ꯑꯗꯨ ꯃꯣꯏ ꯄꯨꯂꯞ ꯆꯥꯡꯖꯤꯜꯂꯛꯄ ꯑꯗꯨꯅꯦ ꯑꯣ ꯍꯌꯦꯡꯋꯥꯥꯏ ꯁꯤ ꯂꯣꯏꯈꯤꯕꯗꯗꯤ ꯁꯨ ꯄꯨꯡꯌꯥꯥꯡ ꯌꯥꯡꯗꯣꯔꯤꯕꯅꯤ
ꯑ ꯃꯥꯅꯦ ꯃꯥꯅꯤꯇ
ꯄꯨꯂꯞ ꯇꯥꯁꯤꯟꯕꯒꯤꯅꯦ ꯉꯥꯎꯔꯦ ꯑꯗꯨ ꯃꯣꯏꯁꯤꯡꯒꯤ ꯃꯐꯝ ꯑꯃ ꯈꯪꯅ ꯈꯪꯅ ꯃꯥꯒꯤ ꯃꯥꯒꯤ ꯍꯣꯠꯅꯖꯃꯟꯒꯤ ꯃꯍꯩ ꯆꯥꯍꯧꯔꯗꯤ ꯍꯌꯦꯡ ꯋꯥꯏ ꯁꯤꯔꯁꯨ ꯑꯩꯈꯣꯏꯁꯦ ꯈꯨꯌꯥꯠ ꯅꯨꯡꯁꯤꯠꯅ ꯅꯨꯡꯉꯥꯏꯅ ꯃꯣꯏ ꯂꯩꯍꯧꯔꯗꯤꯦꯅ ꯑꯗꯨꯃꯥꯏꯅ ꯈꯜꯂꯦ
ꯈꯜꯂꯦ ꯃꯥꯅꯦ ꯃꯥꯅꯦ ꯏꯆꯦ ꯃꯃꯥ ꯃꯄꯥ ꯑꯣꯏꯕꯁꯤꯡꯅ ꯃꯆꯥꯉꯩꯁꯤꯗ ꯃꯤ ꯑꯣꯏꯈ꯭ꯔꯗꯤꯅ ꯈꯟꯕ ꯑꯩꯈꯣꯏꯅ ꯍꯧꯖꯤꯛ ꯍꯣꯠꯅꯔꯤꯁꯤ ꯍꯈ ꯏꯆꯦ ꯀꯅꯥꯒꯤꯅꯣꯃꯣꯏꯒꯤ ꯅꯠꯇ꯭ꯔꯣ ꯃꯣꯏ ꯃꯣꯏ ꯁꯤ ꯅꯨꯡꯉꯥꯏꯖꯔꯗꯤꯑꯅꯅꯦ ꯈꯜꯂꯤꯁꯦ ꯏꯆꯦ ꯃꯥꯅꯦ
ꯑꯗꯨꯅꯦ ꯍꯧꯖꯤꯛ ꯃꯇꯝꯁꯤꯗꯗꯤꯅꯦ ꯑꯉꯥꯡ ꯑꯃ ꯁꯦꯝꯕ ꯍꯥꯏꯁꯦ ꯍꯦꯂꯥꯒꯤ ꯊꯕꯛ ꯅꯠꯇꯦ ꯏꯕꯦꯝꯃ ꯇꯧꯔꯤꯁꯦ
ꯅꯠꯇꯦ ꯅꯠꯇꯦ ꯏꯁꯦ ꯃꯍꯧꯁꯥ ꯑꯩꯈꯣꯏꯅ ꯇꯝꯃꯛꯄ ꯀꯥꯟꯗꯗꯤ ꯕꯣꯏ ꯑꯃ ꯀꯣꯂꯣꯝ ꯑꯃ ꯂꯩꯈ꯭ꯔꯗꯤ ꯂꯣꯏꯔꯦ ꯍꯧꯖꯤꯛꯁꯤꯅ ꯑꯁ ꯈꯪꯗꯦꯗ ꯏꯆꯦ ꯌꯥꯝ ꯆꯪꯉꯦ ꯑꯗꯨꯛꯀꯤ ꯃꯇꯤꯛ ꯑꯦꯛꯁꯇ꯭ꯔꯥ ꯀ꯭ꯂꯥꯁ ꯇꯧꯕꯅꯦꯕꯨ ꯍꯥꯏꯕ ꯄ ꯐꯔꯤ ꯑꯁ ꯈꯪꯗꯦ ꯌꯥꯝ ꯆꯪꯉꯦ
ꯃꯔꯨ ꯑ ꯃꯈꯜ ꯃꯈꯟꯅꯤ ꯃꯣꯏ ꯇꯧꯔꯤꯁꯦ ꯆꯥꯕꯒꯤ ꯃ ꯐꯤꯃꯦ ꯑꯗꯨꯒꯤꯃꯦ ꯑꯗꯥꯒꯤꯃꯦ ꯈꯪꯗꯦ ꯌꯥꯝ ꯆꯪꯉꯤꯕ ꯃꯦꯝꯃ
ꯎꯝ ꯆꯪꯉ ꯆꯪꯉ ꯏꯆꯦ
ꯑꯗꯨꯝ ꯇꯝꯍꯜꯂꯨꯔꯕꯅꯤꯅ ꯃꯍꯩꯁ ꯆꯥꯅꯕ ꯇꯝꯍꯟꯅꯤꯡꯉꯤ ꯑꯈꯥꯡꯗ ꯍꯦꯛ ꯇꯣꯛꯍꯟꯕꯗꯨꯁꯨ ꯅꯨꯡꯉꯥꯏꯇꯦꯗꯣ ꯑꯗꯨꯅ ꯂꯥꯏꯔꯤꯛ ꯇꯝꯃꯤꯕ ꯏꯆꯥꯁꯤꯡꯁꯤꯗꯅꯦ ꯏꯃꯨꯡ ꯃꯅꯨꯡꯒꯤ ꯂꯩꯇꯕ
ꯎꯝ
ꯄꯩꯁꯥꯗ ꯆꯪꯕ ꯁꯨꯝꯕꯁꯨ ꯈꯪꯍꯟꯕꯁꯨ ꯄꯥꯝꯗꯦ ꯅꯣꯏ ꯏꯆꯦꯅ
ꯎꯝ
ꯑꯗꯨꯅꯅꯦ ꯃꯣꯏꯅ ꯅꯩꯒꯗ꯭ꯔꯥ ꯍꯪꯉꯛꯄꯁꯤꯗꯅꯦ ꯌꯥꯅꯤ ꯌꯥꯅꯤ ꯌꯥꯅꯕ ꯐꯅꯕ ꯇꯧꯒꯦ ꯁꯨꯃꯥꯏꯅ ꯈꯨꯝꯃꯦ ꯏꯕꯦꯝꯃ ꯂꯩꯇꯦ ꯈꯪꯍꯜꯂꯨꯔꯗꯤ ꯋꯥꯈꯜ ꯔꯣꯃꯣ ꯍꯟꯗꯛ ꯅꯤꯅꯤ ꯂꯥꯏꯔꯤꯛ ꯂꯥꯏꯁꯨ ꯇꯧꯕꯗ ꯀꯩꯅꯣ ꯆꯪꯉꯣꯏꯌ‌ꯦꯗꯅꯅꯦ ꯏꯆꯦꯅꯅꯦ ꯎꯍꯟꯗꯔ‌ꯦ ꯑꯝꯇ ꯏꯃꯨꯡ ꯃꯅꯨꯡꯒꯤ ꯂꯩꯇ ꯂꯥꯏꯔꯁꯤꯡꯁꯦ
ꯑꯣ ꯐꯩꯌꯦ ꯐꯩꯌꯦ ꯏꯆꯦ ꯅꯪ ꯑꯗꯨꯃꯥꯏꯅꯒ ꯇꯧꯔꯤꯗꯣ ꯃꯥꯅꯦ ꯑꯉꯥꯡꯉꯩꯗꯨꯁꯨ ꯆꯥꯎꯔꯛꯑꯕꯅꯤꯅ ꯃꯣꯏꯁꯨ ꯈꯜꯂꯤꯕꯅꯤ ꯑꯗꯨꯗꯨꯅ ꯏꯆꯅ ꯑꯗꯨꯝ ꯎꯍꯟꯗ꯭ꯔꯤꯗ‌ꯣ ꯐꯩ ꯎꯍꯜꯂꯁꯨ ꯌꯥꯝꯅ ꯎꯍꯜꯂꯁꯨ ꯐꯠꯇꯦ ꯑꯗꯒꯤ ꯍꯥꯏꯗꯤ ꯀꯩꯅꯣ ꯇꯧꯔꯁꯨ ꯐꯠꯇꯦ ꯐꯠꯇꯦ ꯎꯍꯟꯗ꯭ꯔꯁꯨ ꯐꯠꯇ‌ꯣ ꯏꯆꯦꯅ ꯇꯧꯔꯤꯗꯣ ꯌꯥꯝ ꯐꯩ ꯈꯪꯗꯦꯗ ꯏꯆꯦ ꯇꯧꯔꯤꯁꯦ ꯑꯗꯨꯝ ꯏꯆꯦꯅ ꯀꯩꯅꯣ ꯑꯗꯨꯝ ꯍꯥꯏꯔꯛꯑꯣ ꯏꯆꯦ ꯏꯆꯦꯅ ꯁꯪꯕ ꯅꯨꯃꯤꯠꯇ ꯑꯇꯣꯞꯄ ꯑꯃꯥ ꯄꯩꯀꯥ ꯆꯥꯟꯇꯥꯔꯒꯁꯨ ꯑꯗꯨꯝ ꯍꯥꯏꯔꯛꯑꯣ ꯅꯅꯥꯎ ꯑꯗꯨꯝ ꯑ ꯑꯉꯝꯕ ꯃꯇꯦꯡ ꯇꯧꯖꯒ‌ꯦ ꯏꯆꯦ
ꯍꯣꯏ ꯍꯣꯏ ꯅꯪ ꯂꯩꯔꯝꯕꯒꯤꯅꯦ ꯑꯩꯁꯦ ꯅꯨꯡꯉꯥꯏꯔꯤꯕꯅꯦ ꯈꯔ ꯏꯆꯤꯜ ꯏꯅꯥꯎ ꯄꯣꯛꯃꯤꯟꯅ ꯕ ꯈꯛꯇꯅ ꯏꯆꯤꯟ ꯏꯅꯥꯎ ꯅꯠꯇꯦꯗꯣ ꯑꯗꯨ ꯄꯣꯛꯃꯤꯟꯅꯗ꯭ꯔꯁꯨ ꯁꯨꯃꯥꯏꯅ ꯂꯩꯇ ꯂꯥꯏꯔ ꯇꯥꯊꯣꯛ ꯇꯥꯁꯤꯟ ꯇꯧꯔ ꯀꯩꯅꯣ ꯂꯩꯕꯁꯦ ꯑꯩ ꯂꯥꯏꯕꯛ ꯐꯩꯌꯦꯅ ꯈꯜꯂꯤꯕꯅꯤ
ꯃꯥꯅꯦ ꯃꯥꯅꯦ ꯏꯆꯦ ꯑꯩꯁꯨꯅꯦ ꯃꯥꯅꯦ ꯏꯆꯦꯅꯅꯦ ꯑꯁ ꯌꯥꯝ ꯇꯧꯕꯤꯈ꯭ꯔꯦ ꯑꯩꯈꯣꯏꯁꯨ ꯑꯗꯨꯅꯅꯦ ꯑꯩꯈꯣꯏꯁꯨ ꯅꯅꯥꯍꯣꯏꯁꯨ ꯀꯥꯎꯖꯗꯦ ꯆ‌ꯦ ꯍ‌ꯣꯏꯅ ꯑꯃꯨꯛ ꯈꯤꯇꯪ ꯍꯥꯏꯔꯛꯑꯗꯤ ꯇꯧꯒꯦꯅ ꯈꯜꯂꯤꯅꯦ ꯏꯆꯦ ꯑꯗꯨꯝ ꯍꯥꯏꯔꯛꯎ ꯏꯁꯦ ꯈꯪꯗꯦꯗ ꯏꯆꯦ ꯑꯗꯣ ꯏꯆꯦ
ꯑꯝ
ꯑꯣ ꯈꯪꯗꯦꯗ ꯑꯗꯨ ꯏꯆꯦ ꯂꯩꯌꯦ ꯃꯆꯤꯟ ꯃꯅꯥꯎꯇꯪꯗ ꯅꯨꯡꯁꯤꯅꯗꯕ ꯏꯃꯨꯡ ꯑꯃꯇꯪꯗ ꯃꯃꯥ ꯑꯃꯇꯪꯗ ꯃꯃꯥ ꯑꯃꯇꯪꯒꯤ ꯃꯆꯥ ꯑꯣꯏꯇꯥꯥꯔꯒꯁꯨ ꯏꯃꯨꯡ ꯑꯃꯇꯪꯗ ꯂꯩꯃꯤꯟꯅ ꯇꯥꯔꯒꯁꯨ ꯅꯨꯡꯁꯤꯅꯗꯕ ꯈꯟꯅ ꯆꯩꯅꯕ ꯑꯁ ꯌꯥꯝ ꯊꯣꯛꯅꯩ ꯏꯆ‌ꯦ
ꯑꯗꯨꯅꯤ ꯀꯧꯅꯗꯗ ꯆꯪꯅ ꯗꯗꯅ ꯋꯥ ꯍꯥꯏꯅꯗꯗꯅ ꯇꯧꯅꯔꯤꯅꯤꯅ‌ꯦ ꯃꯦꯝ ꯊꯧꯗꯣꯛ ꯋꯥꯊꯣꯛ ꯁꯦ ꯑꯩꯈꯣꯏ ꯑꯗꯥꯏꯗꯁꯨ ꯁ꯭ꯋꯥꯏꯗꯁꯨ ꯇꯧꯔꯤꯕꯅꯤꯅ‌ꯦ
ꯎꯝ ꯃꯥꯅꯦ ꯑꯗꯨꯅꯦ ꯏꯆꯦ ꯁꯤꯒꯨꯝꯕꯁꯦ ꯑꯁ ꯃꯌꯥꯝ ꯈꯟꯖꯤꯜꯂꯨꯔꯗꯤꯅꯦ ꯏꯆꯦ ꯀꯤꯖꯩ ꯑꯗꯣ ꯑꯩꯈꯣꯏꯗꯗꯤ ꯏꯆꯦꯒ ꯄꯣꯛꯃꯤꯟꯅꯗ ꯇꯥꯔꯁꯨ ꯑꯩꯈꯣꯏꯗꯤ ꯑꯁ ꯑꯃꯔꯣꯝꯗꯗꯤ ꯏꯆꯦ ꯂꯥꯏꯕꯛ ꯑꯣꯊꯣꯛꯅ ꯐꯈ꯭ꯔꯦ ꯈꯜꯂꯤꯅꯤ ꯅꯅꯥꯎꯗꯤ
ꯁ ꯐꯜꯂꯤꯕꯅꯤ ꯑꯣ ꯑꯗꯨꯗ ꯅꯪꯕꯨ ꯃꯔꯨꯞ ꯃꯄꯥꯡ ꯈꯔ ꯇꯧꯋꯦ ꯑꯗꯨꯕꯨ ꯇꯧꯔꯤꯕ꯭ꯔꯣ ꯑꯗꯨꯝ
ꯑꯣ ꯏꯆꯦ ꯈꯔ ꯈꯗꯤ ꯇꯧꯔꯤꯌꯦ ꯑꯩ ꯍꯧꯖꯤꯛꯀꯥꯟꯗꯤ ꯌꯥꯝ ꯀꯟꯅꯕꯨꯗꯤ ꯇꯧꯗ꯭ꯔꯦ ꯑꯗꯣ ꯑꯩ ꯇꯧꯗꯤ ꯇꯧꯔꯤ
ꯑꯣ ꯑꯣ ꯐꯩꯌꯦꯦ ꯐꯩꯌꯦ ꯑꯗꯨꯒ ꯇꯧꯁꯤꯟꯒꯗꯕꯅꯤ ꯏꯕꯦꯝꯃ ꯅꯨꯄꯥꯅ ꯄꯨꯁꯤꯜꯂꯛꯄ ꯈꯛꯇ ꯉꯥꯏꯒꯗꯕ ꯅꯠꯇꯦ ꯅꯨꯄꯤ ꯑꯩꯈꯣꯏꯁꯨꯅꯦ ꯇꯧꯕ ꯌꯥꯕ ꯇꯥꯟꯕ ꯌꯥꯕ ꯇꯥꯜꯍꯧꯒꯗꯕꯅꯤꯅ ꯑ ꯑꯣꯏꯔꯤꯉꯥꯏꯗ ꯀꯣ ꯑꯗꯨꯅ ꯑꯩꯁꯨꯅꯦ ꯅꯪꯒꯤ ꯃꯔꯨꯞ ꯇꯣ ꯃꯊꯪ ꯍꯧꯔꯝꯗꯥꯏꯗ ꯈꯔ ꯍꯥꯏꯔꯝꯃꯣꯏ ꯃꯔꯛꯇꯨ ꯑꯃ ꯊ ꯁꯤꯡꯒꯤ ꯋꯥꯔ ꯇꯨ ꯋꯥꯅꯀꯣ ꯍꯥꯏꯗꯤ ꯃꯔꯨꯞ ꯌꯥꯎꯍꯧꯕ ꯍꯥꯏꯁꯤꯅ ꯍꯌꯦꯡ ꯑꯁꯤꯆꯤꯜꯂꯀꯣꯝꯗꯣ ꯁꯦꯟꯕꯨꯡ ꯑꯣꯏꯅ ꯐꯪꯉꯤꯗꯣ ꯄꯩꯁꯥꯥꯁ ꯇꯥꯜꯂꯨꯔꯒ ꯍꯦꯛꯇ ꯇꯨꯡꯁꯤꯟꯒꯦꯁꯦ ꯉꯝꯗꯦꯕ ꯑꯗꯨ ꯃꯔꯨꯞꯇꯝ ꯌꯥꯎꯔꯗꯤ ꯑꯦ ꯑꯩ ꯃꯔꯨꯞ ꯑꯃ ꯌꯥꯎꯔꯤ ꯃꯔꯨꯞ ꯑꯃ ꯍꯨꯟꯗꯣꯏꯅꯤ ꯍꯥꯏꯕꯗꯨꯒꯤ ꯋꯥꯈꯜꯗ ꯈꯤꯇꯪꯗꯪ ꯑꯣꯏꯔꯁꯨ ꯄꯨꯨꯡꯁꯤꯟꯕꯒꯤ ꯋꯥꯈꯜꯗ ꯈꯜꯍꯜꯂꯤ
ꯎꯝ
ꯑꯗ ꯑꯃ ꯇꯧꯔꯤꯁꯦ
ꯑ ꯃꯥꯅꯦ ꯏꯆꯦ ꯑꯩ ꯃꯊꯪꯗꯅꯦ ꯏꯆꯦ ꯍꯧꯔꯀꯥꯟꯗ ꯍꯥꯏꯔꯛꯀꯦ ꯏꯆꯦ ꯌꯥꯍꯧꯋꯣ ꯑꯗꯨꯅꯦ ꯑꯩ ꯅꯟꯁꯨꯨꯅꯦ ꯑꯗꯨꯝ ꯏꯁꯥꯒꯤ ꯁꯦꯟꯊꯣꯛ ꯂꯝꯕꯤ ꯑꯃꯗꯤ ꯂꯩꯖꯕ ꯑꯩꯈꯣꯏꯅ ꯊꯕꯛ ꯀꯩꯀꯥꯗ ꯇꯧꯍꯧꯗ꯭ꯔꯕꯅꯤꯅ ꯁꯤꯒꯨꯝꯕ ꯃꯆꯥ ꯃꯆꯥ ꯃꯔꯨ ꯀꯩꯀꯥ ꯍꯧꯕ ꯑꯗꯒꯤꯗꯤ ꯀꯩꯀꯥ ꯂꯩꯀꯥꯏꯗꯒꯤ ꯏꯃꯨꯡ ꯀꯩꯀꯥꯗꯒꯤ ꯈꯣꯝꯀꯠꯂ ꯃꯣꯏꯒꯤ ꯐꯅꯦꯛ ꯀꯩꯀꯥ ꯈꯔ ꯈꯣꯝꯒꯠꯂꯒ ꯕꯖꯥꯔꯗ ꯈꯔ ꯍꯦꯛ ꯊꯥꯕ ꯄ ꯑꯗꯨꯃꯥꯏꯅ ꯇꯧꯔꯒ ꯁꯦ ꯈꯣꯁ ꯀꯩꯀꯥꯗꯤ ꯏꯁꯥꯒꯤꯗꯤ ꯈꯔ ꯑꯗꯨꯝ ꯑ ꯃꯤꯉꯣꯟꯗꯒꯤ ꯇꯥꯡꯗꯅꯗꯤ ꯂꯩꯔꯤ ꯑꯗꯨꯒ ꯑꯉꯥꯡ ꯀꯩꯀꯥꯒꯤ ꯋꯥꯠꯂꯛꯄ ꯈꯣꯠꯄ ꯀꯩꯀꯥ ꯇꯧꯕ ꯃꯇꯝꯗꯁꯨ ꯈꯔꯗꯤ ꯃꯦꯟꯈꯠꯂꯤꯅꯤ ꯏꯆꯦ
ꯍ ꯐꯔ ꯑꯗꯨꯅꯤ ꯑꯉꯝ ꯑꯉꯝꯕ ꯍꯣꯠꯅꯒꯗꯕꯅꯤ ꯑꯗꯣ ꯏꯆꯦꯗꯤ ꯌꯥꯝꯅ ꯆꯥꯎꯕꯒꯨꯝꯕꯗꯤ ꯉꯝꯃꯣꯏ ꯏꯕꯦꯝꯃ ꯈꯔ ꯑꯗꯨꯝ ꯄꯤꯛꯇꯛ ꯇꯧꯕꯗ ꯑꯣꯏꯅꯅꯦ ꯄꯩꯁꯥꯗꯣ ꯍꯥꯎ ꯄꯤꯛꯇꯛ ꯇꯧꯅ ꯍꯥꯏꯕꯔꯣ ꯍꯧꯕꯗ ꯑꯣꯏꯅ ꯌꯥꯎꯒꯦ ꯏꯆꯦꯗꯤ ꯍꯥꯏꯗꯤ ꯑꯉꯥꯡꯒꯤ ꯆꯤꯡꯁꯨ ꯍꯨꯟꯕꯅꯤꯅꯅꯦ ꯑꯗꯨꯅ ꯑꯆꯧꯕ ꯌꯥꯎꯁꯟꯕꯗꯨꯁꯨ ꯌꯥꯎꯕꯗꯤ ꯌꯥꯎꯅꯤꯡꯉꯤ ꯑꯗꯨꯕꯨ ꯑꯩ ꯏꯁꯥꯒꯤ ꯁꯦꯟꯊꯣꯛ ꯂꯝꯕꯤ ꯑꯗꯒꯤ ꯂꯥꯛ ꯄꯒꯤ ꯃꯇꯨꯡ ꯏꯟꯅ ꯇꯧꯗ꯭ꯔꯗꯤꯀꯣ ꯑꯩꯅ ꯌꯥꯎꯁꯜꯂꯨꯔꯒ ꯍꯌꯦꯡ ꯉꯝꯗ꯭ꯔ ꯗꯤ ꯑꯗꯨꯒꯤ ꯅꯨꯡꯉꯥꯏꯇꯦ
ꯃꯥꯅꯦ ꯃꯥꯅꯦ ꯏꯆꯦ ꯌꯥꯎꯕꯗꯤ ꯑꯔꯥꯏꯕ ꯅꯦ ꯍꯨꯟ ꯍꯨꯜꯂꯝꯗꯥꯏꯁꯤꯅꯦ ꯌꯥꯝ ꯂꯨꯔꯤꯁꯦ ꯑꯗꯣ ꯏꯆꯦ ꯑꯧ ꯁꯤꯒꯤꯗꯤ ꯑꯗꯨꯝ ꯌꯥꯎꯗ ꯍꯌꯦꯡꯋꯥꯏ ꯑꯗꯨꯝ ꯅꯅꯥꯎꯅ ꯑꯗꯨꯝ ꯐꯔꯛ ꯀꯀꯥ ꯇꯥꯕꯗꯁꯨ ꯑꯗꯨꯝ ꯅꯅꯥꯎꯅ ꯑꯗꯨꯝ ꯀꯩꯅꯣ ꯇꯧꯅꯤꯗ ꯌꯥꯎ ꯃꯔꯨꯞ ꯌꯥꯎꯍꯧꯕꯁꯤꯅꯗꯤ ꯏꯆꯦ ꯐꯔꯤꯕ ꯄꯩꯁꯥ ꯇꯨꯡꯁꯤꯟꯕ ꯍꯥꯏꯁꯦ ꯁꯨꯡꯉꯝ ꯉꯝꯗ ꯑꯗꯨꯗꯅ
ꯉꯝꯗꯦ ꯉꯝꯗꯦ ꯑꯗꯨꯝ ꯂꯥꯛꯄꯒ ꯆꯠꯈꯤꯕꯅ ꯍꯥꯜꯂꯤꯕ ꯎꯝ
ꯁꯤꯁꯦ ꯑꯩꯈꯣꯏꯅ ꯇꯨꯡꯖꯂꯤ ꯇꯨꯡꯖꯤꯜꯂꯤꯅꯤ ꯁꯤꯁꯤꯅ ꯁꯦꯟꯐꯝ ꯑꯃ ꯈꯪꯉꯛ ꯀꯥꯟꯗ ꯀꯔꯤꯅꯣ ꯇꯧꯅꯤꯡꯕ ꯑꯃ ꯍꯦꯛꯇ ꯊꯕꯛ ꯑꯃꯗ ꯑꯗꯨꯝ ꯃꯄꯨꯡ ꯐꯥꯅ ꯃꯌꯦꯛ ꯊꯣꯛꯅ ꯇꯧꯍꯧꯕ ꯌꯥꯏꯗꯅ
ꯌꯥꯏ ꯌꯥꯏ ꯈꯪꯗꯦ ꯇꯧꯔꯤꯁꯦ ꯊꯥꯏꯅꯒꯨꯝꯅ ꯄꯩꯁꯥꯁꯤꯁꯨ ꯇꯥꯟꯕ ꯈꯣꯠꯄꯁꯦ ꯃꯍꯧꯁꯥꯒꯨꯝꯅ ꯀꯔꯕꯥꯔꯃꯛꯇ ꯇꯧꯔꯁꯨ ꯖꯣꯝ ꯖꯣꯝ ꯄꯩꯁꯥ ꯇꯧꯕꯗꯨ ꯍꯧꯖꯤꯛꯇꯤ ꯑꯗꯨꯁꯨ ꯑꯣꯏ ꯗꯔꯦꯗꯣ ꯇꯧꯔꯤꯁꯦ ꯑꯣ ꯑꯗꯨꯗꯤꯅꯦ ꯑꯩ ꯑ ꯅꯪ ꯂꯥꯛꯄꯔꯥ ꯑꯩ ꯂꯥꯛ ꯄꯔ꯭ ꯇꯥꯟꯖꯥꯗꯣ ꯅꯪ ꯊꯕꯛ ꯀꯣꯝꯃꯒꯅ ꯍꯦꯛ ꯅꯪ ꯉꯥꯏꯍꯥꯛ ꯂꯥꯛꯑꯁꯨ ꯌꯥꯔꯦ
ꯍꯣꯏ ꯍꯣꯏ ꯏꯆꯦ ꯑꯩ ꯂꯥꯛꯑꯒꯦ ꯏꯆꯦ ꯀꯩꯀꯥ ꯍꯛꯆꯥꯡ ꯅꯨꯡꯉꯥꯏꯇꯦ ꯍꯥꯏꯕꯗꯣ ꯂꯥꯛꯑꯅꯨ ꯑꯩꯅꯦ ꯑꯩ ꯑꯗꯨꯝ ꯂꯥꯛꯑꯒꯦ ꯐꯠ ꯂꯥꯛꯑꯒ ꯑꯗꯨꯝ ꯏꯆꯦꯒꯤꯗꯣ ꯑꯩ ꯑꯗꯨꯝ ꯊꯤꯜꯂꯛꯑꯒꯦꯁꯦ
ꯍꯣꯏ ꯍꯣꯏ ꯅꯪ ꯑꯗꯨꯝ ꯅꯪꯒꯤ ꯃꯊꯣꯏ ꯍꯥꯞ ꯍꯥꯞꯄ ꯈꯣꯠꯄꯗꯣ ꯀꯌꯥꯅꯣꯗꯣ ꯑꯗꯨꯝ ꯇꯧꯔꯒ ꯍꯥꯞꯄꯒꯦ ꯏꯆꯦ ꯃꯇꯝ ꯈꯔꯗꯤꯅꯦ ꯎꯝ ꯑꯗꯨꯃꯥꯏꯅ ꯃꯇꯦꯡ ꯇꯧꯕꯤꯔꯛꯏꯁ
ꯑꯣ ꯍꯣ ꯍꯣꯏ ꯏꯆꯦ ꯀꯔꯤꯒꯤ ꯃꯊꯣꯏꯏꯅꯣ ꯏꯆꯦ ꯏꯆꯦꯅꯁꯨ ꯑꯩꯅ ꯊꯤꯜꯂꯛꯑꯀꯥꯟꯗ ꯑꯗꯨꯝ ꯇꯧꯕꯤꯔꯤꯁꯤꯅꯤꯁꯦ ꯑꯩ ꯑꯗꯨꯝ ꯏꯆꯦ ꯍꯌꯦꯡꯃꯛ ꯑꯗꯨꯝ ꯊꯤꯜꯂꯛꯑꯒꯦꯁꯦ
ꯍꯣꯏ ꯍꯣꯏ ꯌꯥꯝ ꯅꯨꯡꯉꯥꯏꯔꯦ ꯑꯗꯨꯗꯤ
ꯎꯝ ꯍꯣꯁꯦ ꯑꯣ ꯍꯣꯁ ꯑ ꯑꯩ ꯍꯌꯦꯡ ꯊꯤꯟꯖꯔꯛꯑꯒꯦ